ꯍꯂꯣ꯫
ꯎꯣ
ꯍꯜꯂꯣ꯫
ꯍꯜꯂꯣ ꯍꯜꯂꯣ꯫
ꯑꯣ ꯃꯔꯨꯞ ꯑꯩ ꯉꯥꯡꯕꯕꯁꯤꯦ ꯐꯖꯅ ꯇꯥꯕ꯭ꯔꫭ꯫
ꯇꯥꯏꯌꯦ ꯇꯥꯏꯌꯦ꯫
ꯑꯣ ꯃꯔꯨꯞ ꯑꯥ ꯃꯔꯨꯞ ꯐꯦꯟꯗꯣ ꯍꯥꯏꯔꯞ ꯃꯨꯊꯠꯄꯤꯒꯦꯔꯥ ꯍꯥꯏꯕꯗꯤ ꯃꯈꯣꯟꯗꯣ ꯀꯩꯅꯣꯝ ꯇꯧꯔ ꯇꯥꯕ ꯑꯩꯉꯣꯟꯗ ꯋꯥ ꯉꯥꯡꯕꯗ ꯈꯤꯇꯪ ꯇꯥꯕ ꯅꯨꯡꯉꯥꯏꯇꯦ ꯑꯗꯨ꯫
ꯁꯥꯕ ꯍꯦꯟꯒꯠꯂꯛꯀꯣ ꯌꯥꯗ꯭ꯔꯦꯅꯦ ꯇꯠꯅ ꯊꯥꯅ ꯌꯥꯗꯕ ꯃꯔꯤ ꯑꯃ ꯂꯩꯅꯤꯡꯅꯦ꯫ ꯁꯥꯕ ꯍꯥꯏꯁꯦ
ꯆꯥꯛ ꯆꯐꯕꯤꯔꯕ ꯀꯃꯥꯏ ꯇꯧ꯫
ꯆꯥꯛ ꯆꯥꯛ ꯏꯁꯤꯡ ꯆꯥꯛ ꯏꯁꯤꯡ ꯈꯔ ꯊꯦꯡ-ꯊꯦꯡ ꯆꯥꯏ ꯉꯟꯅ ꯆꯥꯕꯗꯨ ꯌꯥꯗꯦ ꯕꯥꯏ꯫
ꯑꯣ ꯑꯩꯁꯨ ꯆꯥꯛꯏꯁꯨ ꯎꯅꯗ꯭ꯔꯦ ꯑꯗꯨꯝ ꯆꯥꯁꯦ ꯌꯥꯝꯅ ꯆꯥꯔꯗꯤ ꯑꯗꯨꯝ ꯉꯟꯅ ꯂꯥꯝꯕ ꯊꯦꯡꯅ ꯆꯥ
ꯁꯦꯡꯅ ꯇꯥꯔꯦ ꯈꯤꯇꯪ ꯇꯞꯊꯒꯦꯔ꯫
ꯑꯥ ꯍꯣ ꯍꯣꯏ ꯍꯣꯏ꯫
ꯇꯥꯗ꯭ꯔꯦ ꯄꯣꯠ꯫
ꯃꯥꯏ ꯃꯈꯣꯡꯁꯦ ꯀꯩꯗꯧꯔꯦ꯫
ꯍꯧꯖꯤꯛꯂꯣ꯫
ꯑꯥ꯫
ꯑꯣ ꯍꯧꯖꯤꯛ ꯑꯩ꯫ ꯑꯩ ꯍꯌꯦꯡꯒꯤ ꯊꯕꯛ ꯑꯃ ꯁꯨꯝ ꯌꯦꯡꯁꯤꯜꯂꯝꯕꯅꯤ ꯍꯌꯦꯡ꯫ ꯃꯔꯨꯞꯇꯤ ꯍꯧꯖꯤꯛ ꯍꯧꯖꯤꯛ ꯀꯔꯝ ꯀꯔꯝ ꯂꯦꯜꯂꯤꯒꯦ꯫
ꯑꯣ ꯍꯣꯏꯁꯦ ꯍꯣꯏꯁꯦ ꯐ꯭ꯔꯤꯗ ꯂꯩꯕ ꯫
ꯃꯔꯨꯞꯀꯤ ꯍꯟꯗꯛ ꯐꯥꯝ꯫ ꯉꯥꯒꯤ ꯐꯥꯔ꯭ꯝ ꯀꯩꯀꯥ ꯇꯧꯕꯗꯨꯅ꯫ ꯀꯝꯀꯥꯏ ꯀꯃꯥꯏ ꯀꯃꯥꯏ ꯇꯧꯔꯕ꯫
ꯑꯣ ꯐꯥꯝꯗꯣ ꯑꯗꯨꯝ ꯍꯧꯖꯤꯛꯁꯨ ꯑꯗꯨꯝ ꯇꯧꯋꯦ ꯍꯥꯏꯇꯥꯔꯦ ꯑꯗꯨ ꯑꯅꯧ ꯑꯅꯧꯕ ꯃꯇꯝ ꯫ ꯃꯍꯥꯛ ꯊꯕꯛ ꯑꯃꯅꯤ ꯀ ꯊꯕꯛꯁꯦ꯫
ꯑꯩꯁꯨ ꯌꯥꯝ ꯍꯩ ꯊꯕꯛ ꯍꯩ ꯀꯩꯅꯣꯒꯤ ꯇꯥꯏ꯫ ꯁꯥ ꯑꯃꯅꯤ ꯂꯣꯏꯒꯦ ꯇꯧꯕ ꯄꯣꯠꯇꯣ ꯍꯥꯟꯅ ꯍꯥꯟꯅꯗꯤ ꯑꯩ ꯌꯦꯟ ꯂꯣꯏ ꯂꯥꯛꯏꯗꯅ ꯍꯟꯗꯛꯁꯨ ꯑꯣꯛ ꯑꯃꯨꯛ ꯍꯥꯞꯆꯤꯟꯒꯦ ꯇꯧꯕ ꯑꯗꯨꯒꯤ ꯍꯌꯦꯡꯒꯤ ꯑꯣꯀꯣꯟ ꯁꯥꯟꯅꯕ ꯎ ꯅꯣꯡ ꯀꯔꯤ ꯀꯔꯥ ꯍꯥꯏꯗꯤ ꯁꯥꯒꯗꯕ ꯃꯤ ꯃꯇꯦꯡ꯫ ꯂꯧꯒꯗꯕ ꯃꯐꯝꯗꯨꯗꯒꯤ ꯄꯣꯠꯇꯣ ꯋꯥꯔꯤ ꯁꯥꯟꯅꯔꯛꯄ꯫
ꯑꯣ ꯑꯗꯨꯗꯤ ꯍꯥꯟꯅꯗꯤ ꯌꯦꯟ ꯐꯅ꯭ꯌꯥꯝ ꯂꯣꯏꯒꯨꯝ ꯇꯧꯕꯅꯦ ꯑꯗꯨꯕꯨ ꯃꯔꯨꯞ ꯅꯪꯅ ꯑꯣꯛ ꯊꯝꯅꯤ ꯍꯥꯏꯔꯤꯁꯤ ꯑꯣꯛ ꯀꯌꯥꯝ ꯊꯝꯗꯣꯏꯅꯣ ꯃꯐꯝ ꯀꯌꯥꯝ ꯆꯥꯎꯅ ꯁꯥꯗꯣꯏꯅꯣ ꯀꯥ ꯀꯃꯥꯏꯅ ꯇꯧꯗꯣꯏꯅꯣ꯫
ꯍꯥꯟꯅꯗꯒꯤ ꯌꯦꯟꯁꯨ ꯆꯥꯎꯅ ꯇꯧꯕꯅꯤꯅ ꯌꯦꯟ ꯁꯨꯝ ꯇꯧꯕꯗ꯫ ꯂꯩꯗꯅ ꯁꯦꯟꯁꯤ ꯏꯀꯥꯟ ꯀꯥꯟꯅꯔꯛꯇꯕ ꯑꯩ ꯇꯧ ꯂꯦꯞꯁꯨ ꯂꯦꯞꯄꯣꯏ ꯌꯦꯟꯁꯨ ꯑꯗꯨꯝ ꯇꯧꯅꯤ ꯑꯗꯣ ꯑꯣꯛꯁꯨ ꯊꯝꯖꯟꯒꯦ ꯇꯧꯕ ꯑꯣꯛꯇꯨ ꯌꯥꯝꯃꯦ ꯑꯣꯛ ꯇ꯭ꯔꯥꯉꯥ ꯇ꯭ꯔꯥꯉꯥꯗꯩꯅ ꯀꯨꯟ ꯃꯅꯨꯡꯗ ꯊꯝꯒꯦ ꯈꯜꯂꯤꯌꯦ꯫ ꯄꯣꯠꯁꯦ꯫ ꯃꯤꯁꯟ ꯑꯃꯕꯨꯗꯤ ꯈꯔ ꯆꯪꯉꯅꯤ꯫ ꯃꯥꯅꯦ ꯃꯥꯅꯦ꯫
ꯑꯗꯣ ꯃꯔꯨꯞ ꯆꯥꯛ ꯏꯁꯤꯡꯗꯤ ꯉꯁꯤꯒꯤ ꯀꯅꯥꯅ ꯊꯣꯡꯉꯤꯅꯣ ꯃꯔꯨꯞꯇꯤ ꯀꯅꯥ ꯀꯅꯥ ꯂꯩꯃꯤꯟꯅꯩꯅꯣ ꯆꯥꯛ ꯏꯁꯤꯡ ꯊꯣꯡꯕꯗꯤ ꯊꯣꯡꯕ ꯊꯥꯛꯄꯗꯤ ꯃꯔꯨꯞꯅ ꯑꯗꯨꯝ ꯇꯧꯕꯔꯤꯔꯥ ꯀꯃꯥꯏꯟ ꯇꯧꯋꯤ꯫
ꯐꯥꯔꯝꯗ ꯂꯩꯕꯅꯤꯅ ꯑꯩ ꯏꯊꯟꯗ ꯑꯗꯨꯝ ꯊꯣꯡꯖꯩ ꯅꯨꯄꯤ ꯑꯉꯥꯡ ꯃꯈꯩꯗꯤ ꯑꯩ ꯌꯨꯝꯗ ꯑꯗꯨꯝ ꯆꯥꯕꯅꯦ ꯑꯩꯗꯤ ꯁꯤꯗ ꯏꯊꯟꯇ ꯂꯩꯕꯅꯤꯅ ꯏꯊꯟꯗ ꯑꯗꯨꯝ ꯊꯣꯡꯉꯦ ꯃꯔꯨꯝꯇꯤ ꯆꯥꯛ ꯏꯁꯤꯡ ꯎꯅꯔꯝ ꯅꯠꯇ꯭ꯔꯣ꯫
ꯑꯥꯏꯁ ꯆꯥꯛ ꯏꯁꯤꯡ ꯎꯅꯗ꯭ꯔꯤꯌꯦ ꯃꯔꯨꯞ ꯆꯥꯛ ꯏꯁꯤꯡꯖꯤ ꯊꯣꯡꯕꯁꯦ ꯈꯔ ꯊꯦꯡꯅ ꯊꯣꯡꯉꯅꯤ ꯉꯁꯤꯗꯤ ꯊꯣꯡꯗ꯭꯭ꯔꯤ ꯍꯣꯔꯦꯟ ꯁꯦ ꯆꯥꯅꯤꯡꯉ ꯀꯥꯟꯗ ꯀꯔꯤꯅꯣ ꯑꯃ ꯀꯣꯛ ꯇꯧꯔꯒ ꯆꯥꯔꯗꯝꯅꯦ ꯑꯩꯁꯨ ꯏꯊꯟꯇ ꯆꯥꯕꯅꯤꯅ ꯑꯗꯨꯝ ꯆꯥꯅꯤꯡꯕ ꯃꯇꯝꯗꯒ ꯑꯃ ꯑꯃ ꯀꯣꯛ ꯍꯧꯔꯒ ꯆꯥꯕꯤ ꯌꯥꯏꯗ ꯑꯗꯨꯅ ꯁꯥꯒꯠꯂꯛꯄꯖꯤꯗꯤ ꯊꯦꯡꯅꯁꯨ ꯇꯨꯝꯕꯅꯤꯅ ꯑꯗꯨꯝ ꯇꯨꯝꯃꯝꯗꯥꯏ ꯒꯨꯝꯗ ꯆꯥꯔꯦ ꯅꯠꯇ꯭ꯔꯗꯤ ꯑꯍꯤꯡ ꯊꯦꯡꯅ ꯇꯨꯝ ꯀꯥꯟꯗ ꯆꯥꯛ ꯂꯥꯝꯃꯛꯑꯦ ꯑꯗꯨꯅ ꯑꯗꯨꯅꯅꯦ
ꯍꯧꯖꯤꯛꯀꯥꯟꯖꯤꯕꯨ ꯀꯔꯤ ꯌꯦꯖꯥꯡꯅ ꯏꯄꯛ ꯄꯛꯅꯔꯤꯒꯦ ꯀꯥꯂꯦꯟ ꯊꯥ
ꯀꯂꯦꯟ ꯊꯥꯁꯦ ꯍꯧꯖꯤꯛꯀꯥꯟꯁꯦ ꯑꯗꯨꯝ ꯑ ꯃꯇꯝ ꯃ ꯇꯝꯒꯤ ꯑꯐꯪ ꯑꯐꯪ ꯑꯐꯪ ꯑꯐꯪꯕ ꯏꯟꯁꯥꯡ ꯅꯥꯄꯤ ꯃꯇꯝꯒꯤ ꯏꯟꯁꯥꯡ ꯅꯥꯄꯤ ꯍꯥꯏꯗꯤ ꯊꯥꯎ ꯅꯨꯡ ꯌꯥꯎꯗꯕꯤꯗ ꯃꯅꯥ ꯃꯁꯤꯡ ꯏꯟꯁꯥꯡ ꯅꯥꯄꯤ ꯃꯇꯝ ꯃꯇꯝꯒꯤ ꯑꯗꯨꯅ ꯑꯗꯨꯝ ꯄꯛꯅꯩ ꯍꯥꯏꯇꯥꯔꯦ ꯍꯧꯖꯤꯛꯀꯥꯟꯁꯦ ꯆꯝꯅ ꯑꯗꯨꯝ ꯆꯥꯕ
ꯁꯥꯕ ꯍꯦꯟꯒꯠꯂꯛꯄꯒꯤꯀꯣ ꯊꯥꯎꯁꯤꯁꯨ ꯌꯥꯝ ꯆꯥꯖꯤꯜꯂꯗꯤ ꯌꯥꯗꯦꯕ ꯑꯩꯈꯣꯏꯒꯤ ꯅꯨꯃꯤꯗꯥꯡꯖꯤꯁꯨ ꯀꯩꯍꯥꯏꯅꯤ ꯁꯥꯕꯅꯤꯅ ꯅꯨꯡꯁꯤꯠ ꯎ ꯎ ꯁꯤꯠꯄ ꯃꯐꯝꯗ ꯇꯨꯝꯅꯤꯡꯉꯛꯀꯅꯤ ꯊꯥꯎ ꯆꯏꯂꯥꯏ ꯑꯌꯨꯛ ꯅꯨꯡꯉꯥꯜꯂꯀꯥꯟꯗ ꯄꯨꯛ ꯌꯥꯝ ꯅꯨꯡꯉꯥꯏꯇꯦꯕ ꯏꯊꯟꯗ ꯂꯩꯔꯝꯅꯤꯅ ꯅꯄꯤ ꯏꯟꯖꯥꯡ ꯅꯥꯄꯤꯅ ꯑꯣꯏꯅ ꯌꯥꯝꯅ ꯆꯥꯔꯦ ꯏꯟꯖꯥꯡ ꯅꯥꯄꯤꯅꯁꯨ ꯍꯦꯟꯅ ꯂꯥꯏꯗꯅ ꯊꯣꯡꯕ ꯊꯥꯛꯄꯗ ꯇꯧꯔꯤꯁꯦ꯫
ꯍꯣꯏ ꯊꯣꯡꯕ ꯊꯥꯛꯄꯗ ꯏꯟꯁꯥꯡ ꯅꯥꯄꯤ ꯍꯥꯏ ꯑꯁꯤꯅꯕꯨ ꯑꯋꯥꯕ ꯃꯁꯟ ꯌꯥꯝ ꯆꯪꯗꯦ ꯊꯥꯎ ꯅꯨꯡꯁꯨ ꯊꯨꯅ ꯂꯣꯏꯗ꯭ꯔꯦ ꯊꯥꯎ ꯅꯣꯡ ꯂꯩꯅꯕꯁꯨ ꯆꯪꯗ꯭ꯔꯦ ꯑꯗꯨ ꯏꯟꯁꯥꯡ ꯅꯥꯄꯤꯅ ꯏꯁꯥꯁꯨ ꯐꯕ ꯑꯁꯤꯅꯗꯤ ꯈ꯭ꯋꯥꯏ ꯐꯩ꯫ ꯍꯥꯏꯕꯤꯌꯨ꯫
ꯑ ꯂꯧꯔꯤꯕ ꯃꯄꯨꯗ
ꯑ ꯈꯪꯉꯦ ꯈꯪꯉꯦ꯫
ꯃꯆꯥ ꯊꯥꯔꯝꯒꯨꯝ ꯇꯧꯗꯥꯏꯅꯦ꯫
ꯑꯥꯎ ꯊꯔꯝ ꯒꯨꯝ ꯇꯧꯕꯅꯤ ꯑꯩ ꯑꯗꯨ ꯑꯇꯩ ꯃꯇꯝꯗꯣ ꯑꯩ ꯍꯥꯏꯗꯤ ꯑꯩꯗꯤ ꯑꯣꯛ ꯅꯣꯡ ꯂꯣꯏꯕ ꯅꯠꯇꯝꯅꯤꯅ ꯈꯤꯇꯪ ꯑꯩꯉꯣꯟꯗꯗꯤ ꯈꯤꯇꯪ ꯈꯪꯍꯧꯗ꯭ꯔꯦ ꯃꯣꯏꯗꯣ ꯊꯥꯏꯌꯦꯗꯤ ꯍꯥꯏꯕ ꯄꯥꯎ ꯇꯥꯏ ꯑꯩꯗꯤ ꯉꯥ ꯈꯛꯇ ꯂꯍꯧꯕꯅꯤꯅ ꯑꯗꯨꯒꯤ ꯃꯔꯝꯗꯗꯤ ꯀꯣꯏꯅ ꯊꯤꯖꯜꯂꯨꯗ꯭ꯔꯦ꯫
ꯍ ꯍꯥꯟꯅꯗꯒꯤ ꯑꯗꯨꯝ ꯑꯩꯅ ꯑꯣꯛ ꯂꯧꯝꯁꯦ ꯈꯪꯗꯦꯕ ꯑꯗꯨꯅ ꯑꯩ ꯑꯅꯧꯕ ꯍꯦꯛ ꯈꯪꯗꯦ ꯃꯃꯟꯁꯤꯁꯨ ꯈꯪꯗꯕꯅꯤꯅꯀꯣ ꯑꯩꯅ ꯑꯅꯧꯕ ꯇꯧꯕꯅꯦ ꯍꯣꯏ ꯐꯔꯦ ꯑꯗꯨꯝ ꯆꯠꯂꯒ ꯌꯦꯡꯕ ꯇꯥꯕꯅꯤ ꯑꯇꯣꯞꯄꯁꯨ ꯍꯧꯖꯤꯛ ꯑꯣꯛ ꯃꯆꯥ ꯑꯃꯝꯗ ꯃꯃꯟ ꯀꯌꯥꯅꯣ ꯍꯥꯏꯗ ꯌꯥꯝ ꯂꯥꯏꯅ꯫
ꯃꯥꯅꯦ ꯃꯥꯅꯦ ꯍꯧꯖꯤꯛꯁꯦ ꯑꯣꯛ ꯃꯆꯥ ꯑꯃꯗꯤ ꯑꯣꯛ ꯃꯆꯥ ꯑꯃꯗꯗꯤ ꯂꯨꯄꯥ ꯂꯤꯁꯤꯡ ꯃꯉꯥ ꯇꯔꯨꯛ ꯇꯔꯨꯛ ꯈꯪꯅ ꯆꯥꯟꯅꯕ ꯃꯁ ꯌꯣꯟꯅꯤꯡꯕ ꯂꯩꯕ ꯈꯣꯠꯂꯗꯤ ꯂꯩꯕ ꯇꯥꯔꯗꯤ ꯑꯩꯁꯨ ꯑꯗꯨꯝ ꯉꯇ ꯍꯥꯏꯔꯛꯀꯦ ꯍꯥꯟꯅꯗꯤ ꯇꯕ ꯌꯥꯎꯕꯅꯦ ꯇꯥꯗꯦ ꯑꯗꯣ ꯑꯩꯁꯨ ꯍꯪꯉꯒ ꯂꯩꯔꯗꯤ ꯑꯩꯁꯨ ꯑꯗꯨꯝ ꯍꯥꯏꯔꯛꯀꯦ
ꯍꯥꯟꯅꯒꯤ ꯎꯝ ꯍꯥꯟꯅꯒꯤ ꯉꯥ ꯉꯥ ꯃꯈꯜꯗꯣ ꯑꯗꯨꯝ ꯊꯥꯗꯔꯤꯕ ꯍꯥꯏꯗꯤ ꯑꯅꯧꯕ ꯉꯥ ꯍꯥꯞꯆꯟꯕ ꯉꯥ ꯃꯈꯜꯒꯤ ꯒ꯭ꯔꯥꯁ ꯀꯥꯞꯄ ꯁꯤꯜꯚꯔꯒꯗꯨ ꯈꯛꯇ ꯍꯧꯖꯤꯛ ꯇꯧꯔꯤꯁꯦ
ꯍꯣꯏ ꯍꯧꯖꯤꯛ ꯍꯧꯖꯤꯛꯁꯤ ꯃꯇꯝ ꯃꯇꯝꯒꯤ ꯍꯥꯏ ꯇꯥꯔꯗꯤ ꯍꯧꯖꯤꯛ ꯑꯗꯨꯒꯤ ꯃꯇꯝ ꯑꯣꯏꯕꯅꯤꯅ ꯉꯥꯥꯁꯦ ꯍꯧꯖꯤꯛ ꯑꯃꯔꯣꯝꯗ ꯍꯥꯏꯔꯤꯕ ꯉꯥꯖꯤꯡꯗꯨꯒꯤ ꯃꯇꯝꯗꯤ ꯑꯣꯏꯕꯅꯤꯅ ꯑꯗꯨ ꯑꯣꯏꯅ ꯑꯗꯨꯝ ꯊꯥꯗꯔꯤ ꯍꯥꯏꯇꯥꯔꯦ ꯍꯧꯖꯤꯛꯇꯤ ꯃꯥꯏ ꯃꯇꯝꯅꯤ ꯑꯗꯨꯅ꯫ ꯃꯇꯝ ꯃꯇꯝꯒꯤ ꯂꯂꯣꯟꯕ ꯑꯩꯈꯣꯏꯗꯤ ꯄꯩꯁꯥ ꯇꯥꯟꯕꯅꯤꯅ ꯉꯥꯁꯨ ꯍꯦꯟꯅ ꯁꯦꯟꯗꯣꯡ ꯂꯩꯒꯗꯕ ꯃꯇꯝ ꯃꯇꯝꯒꯤ ꯆꯥꯅꯕ ꯉꯥꯁꯤꯡ ꯈꯜꯂꯒ ꯊꯥꯗꯕꯅꯤꯅ ꯑꯗꯨꯒꯨꯝꯕ ꯑꯣꯏꯅ ꯌꯣꯛꯏ ꯍꯥꯏꯇꯥꯔꯦ ꯍꯧꯖꯤꯛ ꯑꯗꯣ
ꯑꯥ ꯁꯥꯂꯣꯏꯕꯒ ꯑꯩꯗꯤ ꯁꯥ ꯂꯣꯏꯕꯒꯤ ꯂꯂꯨꯇꯤꯛꯀꯤꯁꯤꯗ ꯉꯥꯁꯤꯅ ꯈ꯭ꯋꯥꯏ ꯋꯥꯏ ꯍꯥꯏꯔꯤꯕ ꯑꯩꯈꯣꯏꯒꯤ ꯀꯪꯐꯥꯜ ꯂꯣꯏꯕꯅꯦꯕ ꯀꯪꯐꯥꯜꯅ ꯂꯣꯏꯕ ꯍꯥꯏꯁꯤ ꯑꯗꯨꯝ ꯃꯆꯤꯟꯖꯥꯛ ꯊꯥꯛꯄ ꯑꯗꯨ ꯑꯗꯥꯗꯣ ꯌꯥꯝ ꯋꯥꯏ ꯚꯦꯔꯥ ꯏꯁꯤꯡꯗ ꯂꯣꯏꯕꯅꯤꯅ ꯋꯥꯍꯩ ꯌꯥꯝ ꯁꯤꯠꯂꯤꯗꯅ꯫ ꯄꯣꯠꯁꯦ ꯏꯁꯤꯡꯗ ꯂꯣꯏꯕ ꯍꯥꯏꯖꯤꯗꯕꯨ ꯋꯥꯍꯩ ꯕꯦꯔꯥ ꯑꯗꯨꯝ ꯆꯦꯟꯗꯧ ꯂꯩꯔꯝꯅꯦ꯫ ꯑꯩꯅ ꯆꯍꯤ ꯑꯅꯤ ꯃꯃꯥꯡꯗ ꯂꯥꯛꯑꯝꯕꯗꯩꯩꯗꯤ ꯂꯥꯛꯇ꯭ꯔꯤꯕ ꯃꯔꯨꯞꯀꯤ ꯖꯒꯥꯗꯨꯗ꯫